ꯇꯥꯕ꯭ꯔꯣ
ꯇꯥꯕ꯭ꯔꯣ ꯀꯩꯗꯧꯔꯤꯅꯣ
ꯍꯥꯥ
ꯗꯧꯔꯤꯅꯣ
ꯀꯩꯁꯨ ꯇꯧꯗꯦꯗ
ꯎꯝ ꯆꯥꯛꯇꯤ ꯆꯥꯔꯕꯣ
ꯍꯥꯥ
ꯆꯥꯛꯗꯤ ꯆꯥꯔꯕꯣ
ꯑꯩꯒꯤꯕꯤꯔꯣ
ꯍꯥꯥ
ꯁꯤ ꯍꯪꯕ ꯃꯇꯝꯔꯣ
ꯃꯇꯝꯅꯤꯅꯦ ꯀꯩꯅꯣ
ꯍꯝ ꯄꯨꯡ ꯑꯍꯨꯝ ꯍꯦꯜꯂꯦ
ꯐꯖꯅ ꯇꯥꯗꯦꯅꯦ ꯅꯪ ꯈꯣꯟꯁꯦ
ꯐꯖꯅ ꯇꯥꯗꯦꯕ ꯈꯔ ꯀꯟꯅ ꯉꯥꯡꯉꯣ
ꯐꯖꯅ ꯇꯥꯗꯦ
ꯍꯣꯏ ꯍꯧꯖꯤꯛꯇꯤ ꯇꯥꯏ
ꯑꯣ ꯅꯪꯗꯤ ꯀꯗꯧꯔꯤꯅꯣ
ꯁꯨꯝ ꯂꯩꯗ ꯍꯤꯞꯄꯤ
ꯀꯣꯂꯦꯖ ꯀꯩꯀꯥ ꯆꯠꯇ꯭ꯔꯣ ꯊꯕꯛ
ꯅꯠ ꯀꯣꯂꯦꯖꯀꯨꯝꯕ ꯆꯠꯇꯦ ꯈꯨꯨꯟꯗ ꯂꯩꯕꯅꯦ ꯍꯧꯖꯤꯛ
ꯆꯣ ꯆꯣ ꯁꯨꯠ ꯑꯩꯗꯤ ꯑꯩꯅ ꯏꯐꯝꯗ
ꯎꯝ ꯀꯅꯥꯒ ꯂꯩꯌꯦ ꯈꯨꯝꯃꯣꯍꯦ
ꯏꯃꯥꯟꯕꯤ ꯑꯅꯤꯒ
ꯑꯣ ꯌꯥꯝ ꯅꯣꯛꯅꯤꯡꯕ꯭ꯔꯅꯦ
ꯍꯣꯏ ꯅꯪꯗꯤ ꯀꯅꯥ ꯀꯅꯥ ꯂꯩꯕ꯭ꯔꯣ ꯅꯪ ꯅꯊꯟꯅꯔꯣ
ꯍꯣꯏ ꯏꯊꯟꯗꯅꯦ
ꯎꯝ
ꯅꯣꯡ ꯆꯨꯕ꯭ꯔꯣ ꯅꯣꯏꯔꯣꯝꯗ
ꯆꯨꯗꯦ ꯉꯁꯥꯏꯕꯨꯗꯤ ꯈꯤꯇꯪ ꯈꯤꯇꯪ ꯀꯩꯅꯣ ꯇꯧꯕꯅꯦ ꯑꯗꯨꯣ ꯇꯣꯛꯈ꯭ꯔꯦ ꯍꯧꯖꯤꯛꯕꯨꯗꯤ
ꯍꯣꯏꯗꯗꯤ ꯍꯧꯖꯤꯛ ꯃꯝꯂꯒ ꯂꯩꯅꯤ
ꯑꯣ ꯅꯨꯉꯥꯏꯔꯝꯒꯅꯦ ꯑꯗꯨꯗꯤ
ꯈꯔ ꯏꯪꯉꯤ ꯅꯨꯉꯥꯏ
ꯀꯩ ꯑꯩ ꯉꯁꯥꯏ ꯑꯌꯨꯛꯇꯣ ꯀꯩ ꯍꯤꯟꯖꯥꯡ ꯆꯥꯒꯦ
ꯎꯁꯣꯏ ꯆꯥꯏ ꯍꯥꯏꯗꯤ
ꯑꯣ
ꯅꯪꯗꯤ
ꯑꯩ ꯕꯤꯟꯁꯀꯤ ꯀꯩꯅꯣꯗꯣ ꯃꯔꯨꯗꯣ
ꯑꯥ
ꯑꯗꯨꯒ ꯑꯂꯨ
ꯍꯥꯎꯅꯤꯍꯦ
ꯍꯥꯎꯗꯦꯗ ꯅꯨꯡꯇꯤꯒꯤ ꯆꯥꯕ ꯀꯩꯅꯣ ꯇꯧꯔꯦ ꯆꯥꯅꯤꯡꯗꯦ ꯅꯣꯏ ꯁꯟꯒꯨꯝꯕ ꯂꯩꯔꯗꯤ ꯊꯤꯟꯕꯤꯔꯛꯑꯣ
ꯍꯨꯖꯤꯛ ꯁꯟ ꯐꯪꯕ ꯃꯇꯝ ꯅꯠꯇꯦꯅꯦ
ꯀꯔꯤꯒꯤ ꯗꯨꯝ ꯐꯪꯕꯅꯦ ꯀꯩꯅꯣ
ꯑꯈꯣꯏꯔꯣꯝꯗ ꯂꯩꯇꯦ ꯁꯤ ꯑꯗꯨꯒꯨꯝꯕꯗꯨ
ꯑꯣ ꯑꯣ ꯀꯩꯀꯩ ꯂꯩꯕ꯭ꯔꯥ ꯑꯗꯨꯗꯤ
ꯑꯇꯩꯗꯤ ꯑꯗꯨꯝ ꯂꯣꯏꯅ ꯁꯨꯔꯦ
ꯀꯩꯅꯣ ꯅꯨꯡ ꯑꯇꯥꯡꯕꯗꯣ ꯑꯗꯨꯒꯨꯝꯕꯗꯤ ꯂꯩꯕ꯭ꯔꯥ
ꯀꯔꯝꯕ ꯅꯨꯡ ꯑꯇꯥꯡꯕ ꯍꯥꯏꯁꯤꯗꯤ
ꯈꯪꯗ꯭ꯔꯗꯤ ꯇꯣꯛꯑꯣ
ꯉꯁꯥꯏ ꯑꯩꯉꯣꯟꯗ ꯅꯣꯛꯀꯅꯨ ꯍꯥꯏꯔꯒ ꯌꯦꯡꯗꯦ
ꯀꯩꯒꯤ
ꯕꯤꯠ ꯀꯌꯥꯝ ꯂꯩꯇꯦ
ꯏꯁ ꯐꯨꯠꯕꯣꯜ ꯐꯦꯟ ꯅꯠꯇ꯭ꯔꯣꯅꯥ
ꯅꯠꯇꯦꯗ
ꯀꯔꯝꯕ ꯐꯦꯟꯅꯣ ꯑꯗꯨꯗꯤ
ꯐꯨꯠꯕꯣꯜꯂꯔꯗꯤ ꯄꯥꯝꯃꯦ ꯑꯗꯣ ꯐꯨꯠꯕꯣꯜ ꯐꯦꯟꯗꯤ ꯅꯠꯇꯦ
ꯏꯁ ꯂꯣꯏꯔꯦꯍꯦ
ꯂꯣꯏꯔꯦꯀꯣ ꯑꯩ ꯑꯩ ꯑꯩꯁꯦ ꯂꯣꯏꯔꯦꯀꯣ
ꯎꯝ ꯂꯣꯏꯔꯦ
ꯑꯣ ꯍꯣꯏ ꯍꯣꯏ ꯍꯣꯏ ꯅꯪꯗꯤ ꯐꯨꯠꯕꯣꯜ ꯁ꯭ꯅꯥꯕ꯭ꯔꯣꯅꯦ
ꯍꯣꯏꯅꯦ ꯐꯨꯠꯕꯣꯜꯁꯨ ꯁꯥꯟꯅꯩ ꯌꯦꯡꯕꯁꯨ ꯌꯦꯡꯉꯤ
ꯎꯝ ꯃꯄꯥꯟꯗ ꯀꯩꯅꯣ ꯐꯨꯠꯕꯣꯜ ꯁ꯭ꯅꯥꯌꯦ ꯍꯥꯏꯕꯗꯣ ꯐꯤꯜ ꯃꯅꯨꯡꯗ ꯅꯠꯇꯕ ꯃꯄꯥꯟꯗ ꯏꯁꯤꯡ ꯄꯥꯏꯔꯒ ꯂꯩꯕꯗꯨꯔꯣ
ꯏꯁ ꯂꯣꯏꯔꯦꯍꯦ ꯅꯠꯇꯦ ꯑꯩ
ꯑꯗꯨ ꯐꯨꯔꯣ ꯅꯠꯇ꯭ꯔꯒꯥ ꯕꯣꯜ ꯄ꯭ꯂꯦꯌꯔ ꯃꯌꯥꯝꯒꯤ ꯀꯩꯅꯣꯗꯣ ꯐꯨꯔ ꯔꯤꯠ ꯀꯩꯀꯥꯗꯣ ꯄꯥꯏꯔꯒ ꯍꯥ ꯑꯗꯨ ꯑꯣꯏꯔꯝꯅꯤꯗ ꯅꯪꯒꯤ ꯈꯣꯟꯖꯦꯜꯗꯨꯗꯤ
ꯂꯥꯛꯑꯣ ꯂꯥꯛꯑꯣ ꯇꯥꯛ
ꯇꯥꯛꯄꯤꯒꯦ ꯍꯥꯏꯔꯣ
ꯎꯝ
ꯁ꯭ꯀꯤꯜꯖꯨ ꯂꯩꯇ꯭ꯔꯕꯅꯤꯅ ꯀꯃꯥꯏꯅ ꯅꯪ ꯑꯩꯉꯣꯟꯗ ꯇꯥꯛꯇꯨꯢꯅꯣ
ꯅꯣꯏꯔꯣꯝꯗꯤ ꯕꯣꯜꯒꯨꯝꯕꯗꯤ ꯁꯥꯟꯅꯕ ꯂꯩꯕ꯭ꯔꯅꯦ
ꯂꯩꯅꯦ ꯃꯤꯌꯥꯝ ꯂꯩꯅꯦ ꯂꯩꯕꯅꯦ
ꯌꯥꯝꯕ꯭ꯔꯅꯦ
ꯌꯥꯝꯃꯦ ꯍꯣꯏ ꯌꯥꯝ ꯂꯩꯌꯦ
ꯑꯩꯉꯣꯟꯗꯒꯤ ꯍꯩꯕ ꯂꯩꯔꯝꯃꯣꯏꯗ
ꯍꯣꯏ ꯏꯁꯤꯡ ꯄꯥꯏꯕ ꯀꯩꯀꯥ ꯍꯣꯏ ꯑꯗꯨꯒꯨꯝꯗꯤ ꯂꯩꯔꯝꯃꯣꯏ ꯍꯣꯏ ꯕꯣꯜ ꯁꯥꯟꯅꯕꯗꯤ ꯂꯩꯕꯅꯦ ꯅꯪꯒꯨꯝꯕꯗꯤ ꯂꯩꯔꯝꯃꯣꯏ ꯍꯣꯏ
ꯑꯩꯒꯨꯝꯕꯗꯤ ꯔꯦꯌꯔ ꯅꯤꯅꯦ ꯅꯣꯏꯔꯣꯝꯗꯗꯤ
ꯅꯪ ꯍ
ꯏꯁꯤꯡ ꯀꯩꯀꯣ ꯏꯁꯤꯡ ꯀꯩꯀꯥ ꯄꯥꯏꯔꯒ ꯐꯤꯜꯗ ꯑꯗꯨꯝ ꯆꯦꯟꯕꯗꯣ ꯀꯣ ꯔꯦꯌꯔꯅꯦ ꯍꯣꯏ ꯑꯗꯨꯒꯨꯝꯕꯗꯤ ꯂꯩꯇꯦ ꯐꯨꯠꯕꯣꯜ ꯁꯥꯟꯅꯕꯗꯤ ꯂꯩꯌꯦ ꯃꯤꯁꯤꯒꯨꯝꯕꯁꯨ ꯂꯩꯌꯦ ꯔꯣꯅꯥꯜꯗꯣ ꯒꯨꯝꯕꯁꯨ ꯂꯩꯌꯦ
ꯔꯣꯅꯥꯜꯗꯣ ꯍꯥꯏꯕꯗꯣ ꯅꯣꯏ ꯈꯪꯗ꯭ꯔꯅꯦ
ꯈꯪꯉꯦ
ꯑꯗꯣ ꯑꯩꯅꯤꯅꯦ ꯀꯩꯅꯣ ꯅꯣꯏꯁꯨ
ꯔꯣꯅꯥꯜꯗꯣꯁꯨ ꯁꯤꯒꯨꯝꯕꯁꯨ ꯑꯗꯨꯝ ꯋꯥꯔꯤ ꯁꯥꯅꯕ꯭ꯔ
ꯑꯩꯅꯤꯅꯦ ꯔꯣꯅꯥꯜꯗꯣ ꯏꯁꯇꯥꯔ
ꯂꯨꯔꯒ ꯑꯣꯏꯔꯝꯒꯅꯤ ꯑꯗꯨ ꯃꯥ ꯀꯩꯅꯣ ꯇꯣꯛꯄꯒꯤ ꯄꯩꯁꯥ ꯂꯩꯇꯕ ꯑꯣꯏꯔꯝꯒꯅꯤꯀꯣ ꯑꯗꯨꯗꯤ ꯑꯩꯒ ꯆꯞ ꯃꯥꯅꯩꯌꯦ ꯑꯗꯨꯗꯤ ꯑꯁ
ꯌꯥꯔꯦꯀꯣ ꯌꯥꯔꯦ ꯁꯤ ꯋꯥꯔꯤꯁꯦ ꯇꯣꯛꯔꯁꯦ
ꯌꯥꯗꯦ ꯑꯩꯒꯤꯗꯤ ꯌꯥꯗꯦ ꯅꯪꯅ ꯌꯥꯔꯖꯨ
ꯌꯥꯔꯦ ꯌꯥꯔꯦ
ꯌꯥꯗꯦ
ꯃꯤꯁꯤ ꯐꯦꯟꯁ ꯑꯣꯏꯔꯝꯅꯤ ꯅꯪ
ꯃꯦꯁꯤ ꯐꯦꯟꯁꯨ ꯅꯠꯇꯦ ꯔꯣꯅꯥꯜꯗꯣ ꯐꯦꯟꯁꯨ ꯅꯠꯇꯦ ꯅꯪꯒꯤ ꯐꯦꯟꯁꯅꯦ
ꯈꯪꯉꯦꯕ ꯑꯩ
ꯍꯔꯥꯎꯕ꯭ꯔꯣ ꯅꯣꯛꯑꯣ ꯅꯣꯛꯑꯣ ꯍꯣꯏ
ꯍꯣꯏ ꯅꯣꯛꯀꯦ
ꯅꯣꯛꯄ ꯂꯣꯏꯔꯒ
ꯉꯁꯤ ꯉꯁꯤꯗꯤ ꯌꯦꯡꯉꫭꯍꯦ ꯕꯣꯜ ꯈꯨꯝꯃꯨꯅꯦ ꯀꯩꯅꯣ
ꯇꯧꯅꯤꯡꯉꯥꯏ
ꯌꯦꯡꯉꫭ ꯌꯦꯡꯉꫭ
ꯀꯔꯤ ꯇꯧꯅꯤꯡꯉꯥꯏꯔꯣ
ꯁꯦꯀꯦꯟ ꯒꯣꯠꯒꯤ ꯐꯨꯠꯕꯣꯜ ꯄ꯭ꯂꯦꯗꯨ ꯌꯦꯡꯉꯨꯅꯦ
ꯐꯥꯔꯁꯅ ꯅꯪ ꯇꯥꯔꯦ
ꯍꯣꯏ ꯃꯦꯁꯤꯅ ꯁꯦꯀꯦꯟ ꯑꯣꯏꯔꯦ
ꯑꯣ ꯆꯨꯝꯃꯦ ꯆꯨꯝꯃꯦ ꯑꯗꯨꯗꯤ ꯅꯣꯏꯒꯤ ꯀꯩꯅꯣꯗꯣ ꯏꯁꯣꯔꯗꯨ ꯌꯨꯝ ꯍꯟꯈ꯭ꯔꯦꯀꯣ ꯉꯔꯥꯡ ꯅꯨꯡꯗꯥꯡꯗꯒꯤ
ꯋꯥꯊꯤ ꯉꯥꯡꯅꯨꯗꯥ
ꯅꯨꯡꯉꯥꯢꯇꯦꯍꯦ
ꯉꯁꯤ ꯑꯃꯨꯛ ꯍꯟꯒꯅꯤ
ꯁ ꯁ꯭ꯇꯗꯤꯌꯟꯗ ꯂꯩꯕ꯭ꯔꯣ ꯑꯗꯨꯗꯤ ꯍꯤꯞꯑꯒ ꯃꯣ ꯃꯥ ꯐꯥꯢꯅꯦꯜ ꯌꯦꯡꯒꯦ ꯍꯥꯏꯕ꯭ꯔꯣ
ꯑꯦꯌꯥꯔꯄꯣꯔꯠꯇ ꯂꯩ ꯑꯩ ꯍꯨꯖꯤꯛ ꯃꯦꯁꯤꯁꯨ ꯉꯁꯤ ꯑꯃꯨꯛ ꯍꯟꯅꯤꯀꯣ
ꯑꯣꯏꯔꯝꯒꯅꯤ ꯍꯣꯏ ꯃꯦꯁꯤꯁꯨ ꯄꯥꯝꯗꯦ ꯀꯩꯅꯣꯁꯨ ꯑꯃꯐꯥꯎ ꯄꯥꯝꯗꯦ ꯑꯩ
ꯀꯅꯥꯅꯣꯅꯦ ꯅꯪꯅ ꯄꯥꯝꯃꯤꯁꯦ
ꯐꯨꯠꯕꯣꯜ ꯌꯦꯡꯗꯕꯒꯤ ꯑꯗꯨꯃꯥꯏ ꯑꯗꯨꯒꯨꯝꯕ ꯍꯩꯇꯦ ꯑꯩ ꯑ ꯃꯣꯏꯒꯤꯗꯨ ꯀꯩ ꯀꯩꯅꯣ ꯑ ꯑꯥ ꯔꯣꯅꯥꯜꯗꯣꯒ ꯃꯦꯁꯤꯗꯤ ꯀꯩꯁꯨ ꯀꯥꯏꯗꯦꯀꯣ ꯑꯗꯣ ꯃꯣꯏꯒꯤ ꯐꯦꯟꯁꯗꯣ
ꯎꯝ
ꯁ꯭ꯇꯦꯇꯁꯇ ꯀꯩꯅꯣ ꯄꯪꯉꯥꯡ ꯉꯥꯡꯕ ꯑꯩ ꯇꯜꯂꯦꯕꯥ
ꯑꯩꯁꯨꯅꯦꯗꯥ ꯃꯦꯁꯤꯒꯤ ꯄꯦꯟꯅ ꯍꯦꯟꯃꯜꯂꯦ ꯑꯩꯗꯤ ꯑꯗꯨꯒꯨꯝꯗꯗꯤ ꯇꯧꯗꯦꯗ
ꯁ꯭ꯇꯦꯇꯥꯁꯇ ꯀꯩꯅꯣ ꯄꯪꯄꯪ ꯇꯧꯕꯗꯣ ꯑꯩ ꯇꯜꯂꯦꯕ
ꯃꯤꯅ ꯉꯥꯡꯕꯗ ꯑꯩꯗꯤ ꯑꯗꯨꯝ ꯌꯦꯡꯂꯒ ꯂꯩꯕꯅꯤ
ꯑꯣ ꯀꯔꯤꯁꯨ ꯍꯥꯏꯗꯕꯤ
ꯏꯔꯥꯡ ꯊꯣꯛꯅꯤꯍꯦ ꯃꯦꯁꯤꯒ ꯔꯣꯅꯥꯜꯗꯣꯒ
ꯅꯪꯁꯨ ꯌꯥꯎ ꯅꯪ
ꯑꯩꯗꯤ ꯌꯥꯎꯔꯣꯏ ꯑꯩꯗꯤ ꯌꯥꯎꯗꯦ
ꯊꯥꯖꯗꯦ
ꯀꯩꯒꯤ
ꯅꯪꯒꯤ ꯈꯣꯟꯖꯦꯜꯗꯣ ꯃꯕꯨꯛ ꯌꯥꯝ ꯐꯠꯇꯕ ꯈꯣꯟꯖꯦꯜ ꯃꯥꯜꯂꯦꯕ
ꯏꯁ ꯈ꯭ꯋꯥꯏꯗꯒꯤ ꯐꯕꯅꯦ ꯑꯩꯗꯤ ꯑꯩꯒꯨꯝꯕ ꯐꯪꯉꯣꯏꯅꯦ
ꯁꯥꯒꯤꯗꯤ ꯑꯣꯏꯔꯝꯒꯅꯤ ꯍꯣꯏ ꯃꯤꯒꯤꯗꯤ ꯑꯣꯏꯔꯝꯃꯣꯏ
ꯅꯪꯒꯤ ꯈꯛꯇꯅꯤ ꯃꯤꯒꯤꯗꯤ ꯑꯗꯨꯝ ꯐꯕꯅꯦ ꯑꯩꯗꯤ
ꯅꯨꯡꯇꯤꯒꯤ ꯅꯨꯄꯤ ꯃꯣꯃꯣ ꯃꯣꯏꯗ ꯑꯗꯨꯝ ꯋꯥꯔꯤ ꯁ꯭ꯅꯥꯕꯒꯤ ꯍꯣꯏ ꯃꯣꯏꯁꯨ ꯍꯥꯏꯔꯝꯒꯅꯤꯌꯦ ꯅꯪ ꯌꯥꯝ ꯐꯠꯇꯦ ꯍꯥꯏꯕꯗꯣ
ꯅꯪꯅ ꯅꯨꯄꯤꯒꯤ ꯐꯣꯟ ꯂꯥꯛꯄ꯭ꯔꯥ
ꯇꯥꯕ꯭ꯔꯥꯅꯦ
ꯌꯥꯝ ꯍꯩꯕꯅꯦꯀꯣ ꯑꯩꯗꯤ
ꯌꯥꯝ ꯍꯩꯌꯦꯀꯣ ꯃꯤ ꯃꯆꯥꯗꯤ
ꯍꯣꯏ ꯍꯩꯕꯅꯦ ꯍꯩꯇꯗꯦ ꯀꯅꯥꯒꯤ ꯐꯣꯟꯅꯣ
ꯈꯪꯗꯦꯗ ꯃꯤꯁꯀꯣꯜ ꯄꯤꯔꯛꯏꯅꯤ ꯈꯪꯗꯦꯕ ꯃꯤꯁꯀꯣꯜ ꯄꯤꯔꯛꯑꯦ
ꯊꯥꯖꯗꯦ ꯅꯪꯅ ꯁꯥꯏꯂꯦꯟ ꯊꯝꯕꯒꯤ ꯑꯣꯏꯔꯝꯒꯅꯤ
ꯅꯨꯄꯤꯅꯦ ꯅꯨꯄꯤ
ꯅꯨꯄꯤꯅꯦ ꯁꯛ ꯌꯥꯎꯗꯕꯤ
ꯕꯤꯖꯨ ꯀꯣꯜ ꯇꯧꯔꯑꯦꯅꯦ
ꯅꯪ ꯕꯤꯖꯨ ꯄꯥꯝꯕ꯭ꯔꯣ ꯑꫭ
ꯍꯣꯏ
ꯑꯩꯗꯤ ꯄꯥꯝꯗꯦ ꯑꯩꯗꯤ ꯕꯂꯥ ꯄꯥꯝꯃꯦ
ꯏꯁ ꯇꯜꯂꯦꯍꯦ ꯕꯂꯥꯗꯤ
ꯀꯔꯤꯒꯤ
ꯄꯥꯝꯗꯦꯕ
ꯏꯁꯥꯅ ꯀꯩꯅꯣ ꯐꯖꯕꯒꯤꯅꯦ ꯕꯤꯖꯨ ꯀꯩꯀꯥꯗꯤ ꯑꯥꯔꯇꯤꯐꯤꯁꯦꯜ ꯂꯥꯛꯇ꯭ꯔꯣ
ꯎꯝ ꯕꯤꯖꯨꯒ ꯑꯃꯗꫭ ꯎꯝ ꯃꯃꯤꯡꯗꫭ ꯀꯥꯥꯎꯈ꯭ꯔꯦꯅꯦ
ꯁꫭꯃꯥ
ꯅꯠꯇꯦ ꯅꯠꯇꯦ ꯅꯣ ꯅꫭ ꯏꯊꯣꯏ ꯍꯥꯏꯕ꯭ꯔ
ꯑꯩ
ꯑꯗꯣ ꯅꯨꯄꯤꯗꯣ ꯐꯖꯩ
ꯍꯣꯏ ꯍꯣꯏ ꯑꯩ ꯆꯥꯛ ꯂꯥꯝꯃꯦ
ꯑꯃꯨꯛ ꯆꯥꯔꫭꯅꯦ
ꯂꯩ ꯆꯥꯛ ꯂꯩꯇꯦ
ꯏꯁ
ꯆꯥꯛ ꯂꯩꯇꯦ ꯉꯔꯥꯡ ꯉꯔꯥꯡꯗꯒꯤ ꯂꯩꯇꯕꯅꯦ
ꯎꯝ
ꯉꯔꯥꯡꯖꯨ ꯆꯥꯗꯦ ꯉꯁꯥꯏ ꯑꯌꯨꯛꯁꯨ ꯆꯥꯗꯦ ꯆꯥꯛ ꯂꯩꯇꯦ
ꯊꯣꯡꯕ ꯇꯟꯕ꯭ꯔꯅꯦ ꯅꯪ
ꯍꯥ
ꯊꯣꯡꯉꫭꯅꯦ ꯀꯩꯅꯣ ꯊꯣꯡꯕ ꯇꯟꯕ꯭ꯔ
ꯆꯥꯛ ꯂꯩꯇꯦ ꯆꯦꯡ ꯂꯩꯇꯦ ꯍꯥꯏꯔꯒ
ꯅꯪ ꯉꯁꯥꯏ ꯆꯦꯡ ꯍꯥꯏꯗꯦꯅꯦ ꯆꯥꯛ ꯍꯥꯏꯅꯦ
ꯆꯞ ꯃꯥꯟꯅꯩ
ꯃꯥꯟꯅꯗꯦ
ꯃꯥꯟꯅꯕꯅꯦ ꯅꯪꯅ ꯒ꯭ꯌꯥꯟ ꯇꯥꯔꯗꯤ ꯌꯥꯔꯦ
ꯒ꯭ꯌꯥꯟ ꯇꯥꯗꯦꯕ ꯑꯩ ꯆꯥꯛ ꯇꯣꯡꯉꯥꯜꯂꯦ ꯆꯦꯡ ꯇꯣꯡꯉꯥꯜꯂꯦ
ꯅꯣꯏꯗꯗꯤ ꯂꯩꯕ꯭ꯔ ꯆꯦꯡꯒꯨꯝꯕ ꯑꯈꯣꯏꯒꯤ ꯀꯩꯅꯣꯗꯣ ꯆꯤꯡꯒꯤꯗꯣ
ꯍꯣꯏ ꯆꯤꯡꯒꯤ ꯆꯦꯡ ꯌꯥꯝ ꯂꯩ ꯈꯔ ꯊꯥꯔꯛꯑꯣꯔ
ꯍꯥꯏꯠ ꯅꯪꯅ ꯂꯥꯛꯄ ꯀꯥꯟꯗ ꯑꯗꯨꯝ ꯄꯨꯔꯛꯑꯣ ꯕꯣꯔꯥ ꯃꯉꯥꯒꯨꯝꯕ ꯀꯣ
ꯑꯩꯉꯣꯟꯗ ꯐꯠꯇꯦ ꯍꯥꯏꯔꯒ ꯑꯩ ꯊꯥꯔꯣꯏꯍꯦ ꯅꯪꯉꯣꯟꯗ
ꯑꯩꯉꯣꯟꯗ ꯊꯥꯗ꯭ꯔꯁꯨ ꯏꯃꯥꯟꯅꯕꯤ ꯃꯣꯏꯗ ꯊꯥꯔꯣ ꯑꯗꯨꯗꯤ ꯏꯃꯥꯟꯅꯕꯤ ꯃꯤꯌꯥꯝ ꯂꯩꯕꯅꯦ ꯃꯁꯛ ꯐꯖꯕꯤ ꯉꯥꯛ